ꯍꯂ ꯍꯥꯎ ꯍꯨꯔꯤꯦ
ꯀꯗ ꯑꯣꯏꯃꯤꯅ
ꯑꯁ ꯑꯩ ꯇꯨꯝ ꯍꯧꯒꯠꯇ꯭ꯔꯤ
ꯏ
ꯎꯝ
ꯀꯩꯗꯧꯕꯒꯤꯦ
ꯕꯣ ꯌꯦꯡꯕ
ꯎꯝ
ꯕꯣꯜꯅꯦꯅ ꯑꯍꯤꯡ ꯅ ꯍꯟꯗꯛꯇꯤ ꯑꯍꯤꯡ ꯅꯠꯇꯦ ꯅꯣꯡꯉꯥꯜꯂꯝꯗꯥꯏꯗꯒꯨꯝꯕ ꯑꯗꯨ ꯂꯣꯏ ꯇꯥꯔꯦ
ꯉꯁꯥꯏ ꯍꯥꯏꯗꯣ ꯄꯨꯡ ꯑꯅꯤ ꯃꯈꯥꯏꯗꯒꯤ ꯌꯦꯡꯕꯗꯨꯗ ꯄꯨꯡ ꯃꯔꯤ ꯃꯈꯥꯏꯃꯨꯛ ꯇꯥꯔꯝꯃꯦ
ꯇꯨꯁ ꯐꯥꯔꯤꯕ꯭ꯔꯥ ꯑꯗꯨꯗꯤ
ꯎꯝ ꯑ ꯑꯔꯤꯕ ꯃꯈꯥꯏ ꯍꯥꯏꯁꯦ ꯄꯨꯡ ꯇꯔꯥꯃꯥꯊꯣꯏ ꯃꯈꯥꯏ ꯑꯗꯨꯋꯥꯏꯗ ꯇꯨꯝꯕ ꯐꯥꯔꯁ ꯍꯥꯞ ꯌꯦꯦ ꯍꯥꯝꯃꯦ ꯀꯩꯅꯣꯅ ꯄ꯭ꯂꯦ ꯑꯃ ꯇꯔꯥ ꯃꯈꯥꯏꯗꯒꯤ ꯍꯧꯕ ꯑꯃ ꯃꯖꯂꯒꯠꯇꯣꯃꯦ ꯐꯁ ꯐꯨꯜꯉꯗꯤ ꯀꯥꯔꯦ
ꯑꯣ
ꯎꯝ
ꯝ ꯆꯨꯝꯅ ꯌꯥꯔꯣꯏ ꯑꯩꯅꯦ ꯀꯩꯅꯣ ꯈꯪꯗꯦꯅꯦ ꯁꯔꯖ
ꯎꯝ ꯎꯝ ꯑꯣꯀꯦ ꯑꯣꯀꯦ
ꯉꯥꯏꯍꯥꯛꯇꯪ ꯄꯨꯡꯁꯦ ꯇꯔꯨꯛ ꯃꯈꯥꯏ ꯇꯔꯦꯠ ꯐꯥꯎꯕ ꯇꯨꯝꯃꯗꯤ ꯅ ꯇꯗ ꯌꯥꯗ
ꯍꯣꯏ ꯑꯗꯣ
ꯈꯥꯏꯏꯗꯒꯤ ꯑꯗꯨꯝ ꯍꯧꯗꯣꯛꯑ ꯃꯦꯀꯞ ꯊꯣꯛꯑꯕꯅꯤꯅꯅꯦ ꯑꯩ
ꯎꯝ
ꯍꯧꯨ ꯇꯨꯝꯒꯅꯤ ꯇꯨꯝꯂꯅꯤ
ꯎꯝ
ꯅꯨꯡꯊꯤꯟ ꯇꯨꯝꯕꯅ ꯍꯦꯟꯅꯅꯦ ꯀꯩꯅꯣ ꯇꯧ ꯍꯥꯏꯕ
ꯂꯣꯏꯈꯠꯄꯔꯥ
ꯅꯠꯇꯦ ꯍꯦꯟꯅ ꯀꯨꯏꯅ ꯇꯨꯝꯃꯦꯕ ꯑꯌꯨꯛꯇ ꯄꯨꯡ ꯀꯥꯏꯝ ꯆꯣꯟꯊꯕꯗꯨꯗꯅꯦ ꯐ꯭ꯔꯦꯁ ꯑꯣꯏ ꯑꯗꯨꯝ ꯂꯩꯕ ꯑꯣꯠꯇꯕ ꯉꯥꯛꯇꯪ ꯇꯧꯖꯒꯤꯦ ꯍꯧꯖꯤꯛ ꯍꯣꯔꯦꯟꯦꯟ ꯀꯩꯅꯣꯕ ꯑꯃꯅ ꯪ ꯁꯨ꯭ꯔ ꯄꯕꯔꯣ
ꯎꯝ ꯅꯨꯡꯗꯥꯡꯗꯣ ꯈꯔ ꯉꯟꯅ ꯇꯨꯝꯃꯣꯗꯅ ꯑꯗꯨ ꯑꯣꯏꯔꯒꯅ
ꯍꯝ ꯅꯨꯡꯗ ꯑꯗꯨꯝ ꯉꯟꯅ ꯇꯨꯝꯅꯤꯡꯉꯦ ꯍꯦꯛꯇ ꯆꯥ ꯇꯣꯂꯛꯄꯗ ꯄꯨꯡ ꯇꯔꯥ ꯍꯗ ꯇꯥꯒꯦꯅꯦ
ꯎꯝ ꯅꯣꯏꯒꯤꯗꯣ ꯄꯨꯡ ꯀꯌꯥꯒꯂꯨ ꯍꯥꯏꯅꯣ
ꯇꯔꯥꯗ ꯆ ꯆꯗ ꯂꯣꯏꯔꯦ
ꯎꯝ ꯑꯉꯥꯡꯈꯩꯁꯨꯁꯨ ꯑꯗꯨꯝ ꯉꯝꯕ꯭ꯔꯣ ꯎꯄꯥꯏ ꯂꯩꯇꯕꯩ ꯇꯩꯔꯥ
ꯎꯄꯔ ꯇꯕꯥꯏꯅꯤ ꯑ ꯃꯣꯏꯗꯤ ꯉꯟꯅꯅꯦ ꯍꯧꯗꯣꯛꯄꯤꯔꯤꯁꯦ ꯄꯨꯡ ꯃꯉꯥꯗ ꯑꯩ ꯈꯛꯇꯅꯦ ꯊꯦꯡꯅ ꯇꯧꯃꯤꯁꯦ ꯑꯗꯨꯕꯨ
ꯊꯥꯏꯅ ꯑꯩꯈꯣꯏꯅꯒ ꯑꯉꯥꯡꯔꯤꯉꯩꯗ ꯀꯩꯅꯣ ꯇꯜꯂꯛꯄꯗꯨꯅꯤ ꯌꯥꯝꯅ ꯁꯣꯏꯁꯦ ꯄꯨꯡ ꯇꯔꯥꯐꯥꯎ ꯑꯗꯨꯃꯥꯏ ꯎꯄꯥꯏꯝ ꯂꯩꯍꯜꯂꯦꯒ ꯑꯩꯈꯣꯏ ꯌꯥꯝ ꯂꯩꯇꯕ ꯊꯕꯛ
ꯃꯣꯏꯗꯤꯅ ꯋꯥꯔꯝꯅꯦ ꯑꯩꯈꯣꯏꯗꯤ ꯍꯥꯏꯗꯤ ꯄꯨꯡ ꯇꯔꯥꯗꯒꯤ ꯇꯧꯔꯒ ꯀꯩꯅꯣꯗ ꯇꯨꯝꯃꯤꯗꯅ ꯇꯔꯥꯗꯒꯤ ꯇꯨꯝꯕꯅꯦꯕ ꯇꯔꯥꯗꯒꯤ ꯁ꯭ꯂꯤꯞꯄꯤꯡ ꯇꯥꯏꯕꯤꯅꯦꯕ ꯃꯣꯏꯁꯤꯗꯤ ꯇꯔꯥ
ꯎꯝ
ꯑ ꯉ ꯉꯥꯎꯕ ꯇꯔꯦ
ꯅꯅꯨꯡ ꯑꯏ ꯆꯦ ꯅ ꯃꯨꯁ ꯃ ꯆꯥꯖꯗꯣ ꯃꯨꯁꯨ ꯌ ꯆꯄ ꯅꯔ
ꯀꯩꯅꯣꯁꯨꯣꯏ
ꯀꯞꯄ ꯊꯥꯔꯛꯄ ꯑꯉꯥꯡꯗꯨꯗꯤ ꯃ ꯑꯗꯨꯨꯝ ꯂꯩꯔꯛꯏ ꯅꯠꯇ꯭ꯔꯥ
ꯋꯥꯅꯦꯔ ꯑꯗꯨꯗꯤ
ꯎꯝ
ꯅꯣꯛꯅꯤꯡꯅꯔ ꯅꯨꯡꯁꯤꯔ
ꯍꯣꯏ ꯅꯣꯡꯃ ꯅꯣꯡꯃꯒꯤ ꯑꯗꯨꯅꯦ ꯑꯣꯏꯁꯦ
ꯉꯁꯤ ꯂꯥꯛꯇ꯭ꯔꯥ ꯈꯪ ꯀꯟꯗꯦ ꯑꯩꯅ ꯈꯥꯏꯃꯟꯕꯒꯤ
ꯀ ꯀꯩ ꯇꯧꯕꯤꯔꯨꯔꯒꯦ
ꯑꯩꯅ ꯅꯃꯥ ꯂꯧꯕ ꯂꯥꯛꯑꯔꯣꯏ ꯑꯗꯨꯝ ꯍꯥꯏꯖꯟꯕ ꯐꯛ ꯏ ꯀꯁꯟꯅꯕꯁ ꯌꯥꯎꯔꯤ ꯀꯥꯏꯅ
ꯑ ꯎꯝꯝ
ꯑꯩꯈꯣꯏ ꯌꯥꯒꯤꯗꯣ ꯗꯦ ꯇ꯭ꯋꯦꯟꯇꯤ ꯇꯨ ꯑꯣꯏꯔꯝꯃꯦ
ꯑꯃ ꯀꯩꯅꯣꯒꯤꯗꯨꯗꯤ ꯁꯥꯔꯇꯤꯐꯤꯀꯦꯠ ꯂꯧꯕꯩꯗꯨꯗꯤ
ꯑꯗꯨꯁꯨ ꯁꯃ
ꯑꯣ ꯗꯥꯎ ꯌꯥꯔꯦꯅꯦ ꯑꯗꯨꯗꯤ
ꯅꯣꯡꯃꯗ ꯆꯂꯣ ꯏꯗ
ꯑꯣ ꯍꯣꯏ ꯑꯗꯨꯕꯨꯗꯤ ꯌꯥꯝ ꯍꯦꯟꯅ ꯗꯔꯀꯥꯔ ꯇꯥꯕ ꯅꯠꯇꯕꯅꯤꯅꯀꯣ
ꯎꯝ
ꯑꯗꯨꯒꯤ ꯂꯧꯕꯩꯗꯣ ꯀꯩꯅꯣ ꯀꯩꯅꯣ ꯍꯥꯏ ꯍꯣꯏꯗ ꯂꯩꯌꯦꯕꯨ ꯈꯪꯉꯗꯤ ꯂꯧꯕꯩꯁꯤꯅ ꯄꯨꯡ ꯑꯅꯤꯒꯤ ꯃꯇꯨꯡꯗ ꯑꯣꯏꯒꯨꯝ ꯇꯧꯕꯅꯦꯕ
ꯎꯝ
ꯎꯝ
ꯎꯝ
ꯐꯣꯟꯁꯦ ꯂꯣꯟ ꯂꯧꯕꯅ ꯐꯕ꯭ꯔꯥ ꯅꯠꯇ꯭ꯔꯒꯅ ꯈꯤꯇꯪ ꯂꯤꯁꯤꯡ ꯑꯍꯨꯝ ꯃꯔꯤꯃꯨꯛ ꯍꯥꯞꯆꯤꯜꯂꯒ ꯁꯤꯁ ꯌꯣꯟꯊꯣꯛꯑꯒ ꯌꯨꯁ ꯄꯥꯏꯕꯅ ꯐꯕ꯭ꯔꯥ ꯈꯪꯗ꯭ꯔꯦ
ꯎ ꯌꯥꯝ ꯇꯥꯡꯕꯗꯅ ꯇꯧꯔꯗꯣꯏ ꯌꯨꯁꯄꯥꯥꯏ ꯀꯩꯗꯧꯗꯣꯏꯅꯣ
ꯑ ꯈꯔ ꯂꯩꯔꯒ ꯑꯃꯨꯛ ꯂꯧ ꯌꯥꯏꯗꯅ
ꯐ ꯆ ꯍ ꯀꯁꯗꯦ
ꯎꯝ ꯑ ꯄꯦ ꯑꯗꯨꯅꯅꯦ ꯑꯩꯅ ꯍꯥꯏꯁꯦ ꯑꯍꯟꯕ ꯂꯩꯈ꯭ꯔꯗꯤ ꯄꯥꯝꯃꯨꯔꯛꯑꯦꯕ ꯍꯒ ꯄꯥꯃꯨꯗ ꯅꯨꯡꯉꯥꯏꯕꯅꯤꯅ
ꯄꯅꯦ
ꯑꯗꯨꯅꯦ ꯑꯁꯤꯕꯨꯗꯤ ꯀꯩꯅꯣ ꯇꯧꯔꯅꯦꯕ ꯑꯗꯨꯒ ꯃꯊꯪ ꯑꯩꯒꯤ ꯄꯥꯏꯅꯕ ꯑꯃꯗꯤꯝꯗꯤ ꯂꯧꯕ꯭ꯔꯥ ꯌꯥꯔꯣꯏꯗꯅ ꯌꯨꯁꯇ ꯂꯧꯕꯅ ꯐꯕ꯭ꯔꯥ ꯅꯠꯇ꯭ꯔꯒ ꯀꯩꯅꯣ ꯂꯧꯕꯅ ꯐꯕ꯭ꯔꯥ ꯍꯥꯏꯁꯦ
ꯎꯝ ꯄꯆꯥꯥꯣ ꯀꯌꯥ ꯀꯅꯒ
ꯈꯪꯗꯦꯅ ꯀꯌꯥ ꯀꯌꯥꯃꯨꯛ ꯑꯍꯣꯡꯕ ꯀꯌꯥ ꯀꯌꯥꯃꯨꯛ ꯄꯤꯕ ꯂꯩꯖꯥꯠꯅꯣ ꯑꯗꯣ ꯑꯍꯣꯡꯕ ꯍꯥꯏꯗꯤ ꯈꯔ ꯄꯥꯏꯕ ꯌꯥꯕꯗꯤ ꯑꯗꯨꯝ ꯑꯍꯟꯕꯁꯦ ꯂꯤꯁꯤꯡ ꯇꯔꯥꯃꯉꯥ ꯃꯌꯥ ꯑꯗꯨꯝ ꯌꯧꯕꯅꯦꯕ ꯎ ꯏꯁꯇꯣꯔꯦꯖꯁꯦ ꯑꯩ ꯁꯤꯗꯗꯒꯤ ꯗꯥꯇꯥ ꯃꯌꯥꯝꯁꯦ ꯍꯥꯞꯆꯤꯟꯕꯗ ꯎ ꯐꯣꯟꯗꯨꯗ ꯑꯅꯧꯕꯗꯨ ꯑꯗꯨꯝ ꯆꯟꯗ ꯌꯥꯔꯗꯤ ꯑꯗꯨ ꯁꯇꯣꯔꯤꯁꯇꯣ ꯀꯩꯅꯣ ꯋꯥꯟ ꯁꯤ꯭ ꯋꯥꯟ ꯇ꯭ꯋꯦꯟꯇꯤ ꯑꯩꯠ ꯑꯣꯏꯔꯝ ꯂꯩ ꯑꯩꯔꯤꯁꯦ ꯇꯨ ꯐꯤꯞꯇꯤ ꯁꯤꯛꯁ ꯀꯨꯝꯕ ꯑꯃ ꯂꯧꯗ꯭ꯔꯗꯤ ꯌꯥꯔꯣꯏ ꯂꯧꯔꯅꯤ
ꯎꯝ ꯀꯟꯅ ꯗꯦꯋꯥꯇ ꯏꯟꯇꯑ ꯀꯦꯇ
ꯎꯝ ꯅꯪꯒꯤꯗꯣ ꯀꯌꯥꯅꯣ
ꯇꯨ ꯐꯤꯇꯤ ꯁꯤꯛꯁ ꯁꯤꯕ ꯑꯁ ꯐꯨꯜ ꯑꯣꯏꯗꯣꯏꯔ ꯑꯩꯅ ꯀꯛꯄ ꯇꯟꯕ ꯃꯌꯥꯝ ꯂꯩꯕꯦ
ꯎꯝ ꯑꯩꯗꯤ ꯑꯃꯨꯛ ꯅꯤꯡꯖ ꯖ ꯌꯥꯗ꯭ꯔ ꯌꯥꯗ꯭ꯔ ꯇꯥꯜꯂꯛ ꯀꯛꯄꯅꯤꯅ ꯁꯇꯨꯔꯦꯁ ꯐꯨꯜ ꯍꯥꯏ ꯆꯕꯨ ꯀꯥꯛꯇꯕꯤꯅꯤ
ꯑ ꯑꯣ ꯌꯦꯟ ꯉꯥꯅꯨ ꯈꯔ ꯂꯣꯏꯔꯦ ꯁꯤꯕꯗ ꯁꯤꯕꯗ ꯍꯜꯂꯣ ꯍꯜꯂꯣ
ꯑ
ꯑꯗꯨ꯭ꯔꯣ
ꯇꯥꯏ
ꯅꯪ ꯅꯪꯒꯤ ꯑꯦꯔꯄꯤꯜꯁꯦ ꯃꯈꯣꯟ ꯅꯨꯡꯉꯥꯏꯇꯕ ꯃꯥꯜꯂꯦ
ꯃꯈ ꯃꯈ ꯊꯄꯔ ꯅꯠꯇ꯭ꯔꯤ ꯏꯗꯗꯌꯥ
ꯑꯃꯨꯛ ꯑꯃꯨꯛ ꯊꯣꯛꯀꯦ ꯇꯧꯔꯦ ꯉꯥꯅꯨ ꯇꯔꯥ ꯁꯨꯔꯦ ꯁꯤꯕ
ꯀꯌꯥꯂꯧꯕꯗ
ꯎ ꯇ꯭ꯔꯃꯂꯍꯕꯂ
ꯑꯦ
ꯑꯦ ꯅ ꯑꯦ ꯇ꯭ꯔꯥ ꯋꯥꯇꯦ ꯋꯥꯈꯜ ꯁꯣꯏ ꯀꯨꯟ ꯃꯉꯥ ꯂꯧꯕꯗꯥ ꯇꯔꯥꯃꯉꯥ ꯍꯤꯡꯉꯦꯕ
ꯑꯥ
ꯑꯗꯨꯒ ꯑꯩꯈꯣꯏꯒꯤ ꯀꯩꯅꯣꯗꯣ ꯁꯤꯒ ꯂꯧꯃꯤꯟꯅꯕ ꯌꯦꯟꯗꯨꯗꯤ ꯀꯩꯅꯣ ꯇꯧꯅꯤ ꯇꯔꯥꯃꯉꯥ ꯂꯧ ꯑꯣꯏꯅꯅ ꯇꯔꯥꯃꯉꯥꯃ ꯂꯣꯏ ꯁꯤꯈ꯭ꯔꯦ ꯂꯥꯏꯅꯥ ꯂꯥꯛꯄ꯭ꯔꯥ ꯈꯪꯗꯦꯕ ꯍꯧꯖꯤꯛ ꯀꯥꯟꯗꯤ
ꯅꯣꯏ ꯀꯌꯥꯩꯅꯔꯣꯡꯒꯦꯗꯨꯔꯥ
ꯍꯣꯏ ꯍꯣꯏ ꯃꯆꯤꯟꯖꯥꯛꯁꯨ ꯂꯤꯁꯤꯡ ꯑꯍꯨꯝꯒ ꯆꯥꯝꯃ ꯄꯤꯔ ꯂꯩꯔꯨ ꯄꯉꯨꯁꯦ ꯑ ꯌꯦ ꯏꯂ ꯀ
ꯑ ꯀꯩꯅꯣꯁꯨꯦ ꯊꯥꯗꯣꯛꯇꯅ ꯍꯤꯗꯥꯛ ꯀꯥꯟꯅ ꯊꯥꯗꯣꯛꯀꯗꯧ ꯎꯁꯤ ꯊꯥꯗꯣꯛꯇꯦ ꯑꯗꯨꯩꯗꯤ ꯃꯔꯣꯟ ꯑꯃ ꯃꯔꯣꯟ ꯑꯃ ꯂꯣꯏꯕ ꯍꯦꯛ ꯂꯣꯏꯕꯒ ꯁꯦꯅꯤꯇꯥꯏꯁ ꯇꯧꯊꯣꯛꯀꯗꯕꯅꯦ
ꯑꯗꯨ ꯑꯗꯨꯕꯨꯗꯤ ꯇꯧꯕꯅꯤ ꯃꯈꯣꯡꯅ ꯌꯥ ꯂꯣꯏ ꯁꯦꯛꯇꯣꯛꯑꯒ ꯇꯧꯔꯤꯅꯤ ꯀꯩꯅꯣ ꯑꯗꯨ ꯇꯧꯕꯅꯗꯤ ꯀꯥꯏꯔꯗꯤ
ꯀꯩꯅꯣ ꯋꯥꯏ ꯁꯤꯟꯕꯗꯨꯅ ꯈꯛ ꯌꯥꯕ ꯇ
ꯎꯝ
ꯀꯗꯤ ꯂꯧꯔꯛꯄꯒ ꯍꯤꯗꯥꯛ ꯑꯗꯨꯝ ꯊꯥꯅꯩ ꯑꯩꯈꯣꯏ ꯑꯗꯥꯋꯥꯏ ꯂꯣꯏꯔ ꯃꯤ ꯀꯩꯖꯦ
ꯆꯥꯏꯊꯣꯛꯑꯦ ꯍꯥꯏꯕꯅꯤ ꯑꯗꯣ
ꯑꯩꯈꯣꯏ ꯍꯦꯛ ꯂꯧꯔꯛꯄꯒ ꯍꯤꯗꯥꯛ ꯊꯥꯔꯅꯤ
ꯍꯤꯗꯥꯛ ꯊꯥꯕ ꯍꯥꯏꯁꯦ ꯃꯤꯅꯗꯤ ꯑꯗꯨꯃꯥꯏꯅ ꯍꯤꯗꯥꯛ ꯀꯩꯅꯣꯒꯤꯗꯣ ꯐꯥꯔꯃꯥꯁꯤꯒꯨꯝꯕꯁ ꯄꯨꯔꯥ ꯊꯥꯖꯤꯟ ꯀꯗꯣ ꯍꯥꯏꯌꯦꯕ ꯈꯔꯅ ꯃꯣꯏ ꯗꯦꯋꯒꯨꯝꯕ ꯄꯤꯛꯇ ꯄꯤꯛ ꯄꯤꯛꯇ꯭ꯔꯨ ꯄꯤꯛꯄꯗꯣ ꯅꯨꯃꯤꯠ ꯍꯦꯛ ꯑꯣꯟꯅ ꯉꯥꯏꯕ꯭ꯔꯥ ꯑꯗꯨꯒꯨꯝꯕꯗꯨꯗꯗꯤ ꯍꯦꯛ ꯂꯥꯛꯄꯒ ꯀꯩꯅꯣꯒꯨꯝꯕ ꯑꯣ ꯑꯥꯔ ꯑꯦꯁꯀꯨꯝꯕ ꯃꯣꯏꯒꯤ ꯌꯦꯟ ꯉꯥꯅꯨꯒꯤ ꯍꯣꯏ ꯑꯗꯨꯝ ꯄꯤꯊꯣꯛꯎꯕꯨꯗꯤ ꯍꯥꯏꯅꯩꯀꯣ ꯑꯗꯨ ꯑꯗꯨ ꯑꯗꯨ ꯅꯠꯇꯕ
ꯑꯗꯨꯗꯩꯗꯤ ꯅꯪ ꯃꯊꯤ ꯑꯉꯧꯕ ꯐꯥꯏꯍꯧꯔꯦ ꯍꯥꯏꯔꯕꯗꯨꯗ ꯑꯗꯨꯝ ꯐꯥꯗꯅ ꯌꯥꯔꯦ
ꯊꯥꯕꯅꯦ ꯂꯣꯛꯀꯤꯗꯒꯤ ꯀꯩꯗꯒꯤ ꯂꯣꯏꯃ ꯑꯩꯗꯤ ꯄꯩꯁꯥ ꯄꯥꯝꯃꯨꯗꯨꯅ ꯊꯥꯗ꯭ꯔꯕꯅꯤ ꯂꯨꯄꯥ ꯆꯥꯝꯔꯤꯃꯨꯛ ꯄꯤꯔꯦ ꯗꯥꯛꯇꯣ ꯀꯩ ꯌꯣꯈꯠ
ꯑꯦ ꯏꯃꯦ ꯂꯨꯄꯥ ꯆꯥꯃꯔꯤ ꯄꯥꯝꯍꯧꯔꯤꯉꯩꯗ
ꯍ
ꯂꯤꯁꯤꯡ ꯂꯤꯁꯤꯡ ꯁꯤꯠꯀꯗꯧꯕ ꯉꯥꯅꯨ ꯇꯔꯥꯗꯤ ꯑꯗꯨꯝ ꯐꯧꯔꯕ
ꯠ ꯂꯩꯗ꯭ꯔꯦ ꯈꯜꯂꯛꯑ ꯀꯥꯟꯁꯤꯗ ꯄꯨꯟꯁꯤꯗ ꯁꯤ
ꯑꯗꯨ ꯃꯥꯇꯅꯦ ꯏꯁꯃꯣꯜ ꯕꯤꯖꯤꯁꯖꯤꯁ ꯍꯥꯏꯁꯤ
ꯎꯝ ꯎꯝ
ꯠꯇꯥꯎ ꯑꯃ ꯌꯥꯅꯦ ꯌꯥꯅ
ꯎꯝ
ꯍꯧꯗꯅꯤ ꯃꯤ ꯧꯃꯦꯟ ꯖꯞꯁꯤ ꯅꯗꯤꯒꯦꯩꯅ ꯀꯟꯣꯁꯇꯦꯕꯜꯜ ꯑꯣꯏꯗꯤ
ꯃꯣꯏ ꯈꯪꯒꯣꯦꯟ ꯣꯁꯁꯇꯦꯕꯜ ꯑꯣꯏꯖꯕ ꯂꯥꯏꯟ
ꯑꯁ ꯍꯟꯗꯛꯇꯤ ꯊꯕꯛꯄꯅ ꯌꯥꯝ ꯀꯧꯏꯣ ꯑꯣꯖꯥꯒꯤꯁꯨ ꯀꯧꯋꯦ ꯑꯣꯖꯥꯒꯤꯁꯨ ꯌꯥꯝ ꯀꯧꯋꯦ ꯑꯃ ꯑ ꯀꯧꯅꯦ ꯑꯗꯣ ꯑꯩꯈꯣꯏꯗꯤ ꯭ꯨꯕꯤ ꯑꯣꯏꯔꯤꯅꯤꯅ ꯄꯥꯝꯃꯣꯏꯕ ꯀꯩꯁꯨ
ꯏ ꯍꯣꯏ ꯑꯗꯨꯗꯩ ꯃꯣꯏ ꯕꯦꯠ ꯅꯨꯡ ꯇꯦꯠ ꯅꯨꯡ ꯌꯥꯝ ꯂꯩꯗꯥꯏꯅꯦ
ꯎꯝ ꯃꯣꯏ ꯏꯂꯚꯦꯟ ꯇꯨꯋꯜꯕꯀꯤ ꯇꯥꯛꯄ ꯄꯥꯝꯕꯅꯤꯅ
ꯍꯣꯏ
ꯑꯩꯈꯣꯏꯅ ꯌꯥꯝꯅ ꯑꯦꯛꯁꯇ꯭ꯔꯥ ꯑꯣꯔꯗꯤꯅꯔꯤ ꯑꯣꯏꯕ ꯑꯣꯏꯔꯗꯤ ꯐꯕ
ꯎꯝ
ꯀꯜꯒꯅ ꯂꯩꯖꯔꯕ ꯃꯤ
ꯎꯝ ꯈꯔ ꯑꯃꯅ ꯊꯥꯖꯤꯜꯂꯦ ꯀꯗꯥꯏ ꯊꯥꯖꯤꯟꯗ꯭ꯔꯦ ꯀꯗꯥꯏꯗ ꯊꯥꯖꯤꯜꯂꯦ ꯀ꯭ꯌꯨꯅ ꯀ꯭ꯌꯨ ꯁꯥꯡꯉꯤꯕ ꯄꯩꯁꯥ ꯆꯪꯉꯤꯕ ꯄꯩꯁꯥ ꯆꯪꯕ ꯁꯤ ꯗꯣꯀꯨꯃꯦꯟꯁꯤꯡ ꯑꯃꯨꯛ ꯇꯥꯟꯊꯣꯛꯀꯅꯤ ꯑꯗꯨꯅꯤ ꯑꯁ ꯇꯜꯂꯦ ꯑꯗꯨ ꯈꯜꯂꯨꯔꯒꯗꯤ ꯑꯁꯤꯅ ꯀꯝ ꯀꯥꯏꯗ ꯀꯧꯔꯛꯇꯣꯏꯅꯣ ꯀꯧꯔꯛꯑꯣꯏꯗꯣꯏꯅꯣ ꯇꯧꯗꯣꯏ ꯇꯧꯔꯣꯏꯗ꯭ꯔꯔꯁꯨ ꯈꯪꯕ ꯄꯣꯠꯇꯦ ꯇꯁꯦꯡꯅ ꯇꯧꯕꯤꯔꯗꯤ ꯐꯩ ꯇꯧꯗꯕꯤ ꯂꯣꯏꯁꯪꯉꯤ ꯑꯩꯈꯣꯏ ꯂꯧꯧ ꯑꯃ ꯁꯥꯎꯅꯤꯡꯔꯤꯁꯦ
ꯎꯝ
ꯌꯥꯟ ꯇꯗꯦ ꯇ
ꯑꯩ ꯌꯥ ꯐꯥꯕꯗꯣ
ꯎꯝ
ꯌꯥꯃꯥꯡ ꯑꯅꯤꯁꯦ ꯆꯦꯛꯈꯥꯏꯅꯔꯦꯕ ꯍꯥꯏꯗꯤ ꯆꯥꯎꯊꯣꯔꯛꯑꯦꯕ
ꯑꯗꯨ ꯃꯊꯪ ꯃꯊꯪ ꯁꯨꯝ ꯁꯦꯝꯃꯛꯇꯦꯕꯅꯤ ꯂꯟꯗꯤ ꯂꯟꯊꯣꯔꯛꯑꯕ ꯑꯩ ꯍꯥꯟꯅ ꯀꯩꯅꯣ ꯇꯧꯔ ꯌꯣꯟꯅꯔ ꯂꯩꯔꯝꯕꯗꯣ ꯎ ꯅꯪꯗꯣ ꯑꯗꯨ ꯈꯛꯇꯔ ꯑꯇꯣꯞꯄꯒꯤ ꯆꯠꯇꯦ ꯅꯪꯗꯣ ꯑꯗꯨ ꯈꯛꯇꯅ ꯑꯇꯣꯞꯄ ꯂꯩꯕ꯭ꯔꯥ ꯍꯥꯏꯗꯤ ꯑꯇꯣꯞꯄ ꯁꯦꯝꯅꯤꯡꯉꯥꯏ ꯂꯩꯕ꯭ꯔꯥꯕ
ꯥꯏꯠꯇꯦ
ꯎꯝ ꯅꯪꯗꯤ ꯌꯥꯝ ꯊꯨꯕꯩ ꯃꯑꯣꯡꯅꯤꯅꯦ ꯑꯗꯨꯗꯤ ꯆꯍꯤꯃꯨꯛꯇ ꯑꯗꯨꯝ ꯌꯥꯕꯩ ꯃꯑꯣꯡꯅꯤꯅꯦ ꯎꯝ ꯗꯦꯠ ꯇ꯭ꯋꯦꯟꯇꯤ ꯇꯨꯑꯕꯀꯣ
ꯎꯝ ꯌꯥꯗ꯭ꯔꯦ ꯆꯧꯊꯣꯔꯛꯑꯦ ꯁꯦꯡꯉꯒꯦ ꯁꯤ ꯊꯥꯡꯒꯠꯄ ꯌꯥꯣꯔ
ꯎꯝ ꯑꯣ ꯍ ꯐꯔꯦ ꯐꯔꯦ ꯑꯗꯨ ꯑꯗꯨ
ꯀꯗꯧꯗꯅ
ꯑꯩ ꯍꯧꯒꯠꯂꯅꯤ
ꯏꯁꯁ ꯄꯨꯡꯁꯤꯕꯨ ꯀꯌꯥ ꯇꯥꯔꯒꯦ ꯍꯧꯀꯠꯣ
ꯎꯨꯡ ꯃꯥꯄꯟꯗꯔ ꯃꯥꯄꯟ ꯌꯦꯜ ꯑꯩ ꯇꯨꯝꯁꯦ ꯇꯨꯝꯕꯩꯗꯁꯨ ꯉꯝꯃꯣꯏ
ꯅꯁꯤ ꯅ ꯑꯍ ꯑꯍꯥ ꯀ
ꯊꯝꯃꯒꯦ ꯊꯃꯒꯦ
ꯍ ꯍꯣ ꯊꯝꯃꯦ ꯊꯝꯃꯦ